ꯍꯜꯂꯣ
ꯍꯜꯂꯣ
ꯇꯥꯕ꯭ꯔꯥ
ꯀꯧꯗꯧꯔ ꯂꯩꯒꯦ
ꯆꯪꯉꯕꯣ ꯅꯪ ꯍꯧꯖꯤꯛ ꯌꯨꯝꯗ
ꯆꯪꯉꯛꯇ꯭ꯔꯤ ꯃꯄꯥꯟꯗ ꯁꯨꯝ ꯂꯩ
ꯀꯅꯥ ꯀꯅꯥ ꯑꯩꯗꯤ ꯂꯩꯌꯦ ꯔꯨꯝꯗ
ꯎꯝ ꯏꯊꯟꯗ ꯂꯩꯌꯦ ꯍꯧꯖꯤꯛ
ꯅꯪ ꯅꯇꯣꯝꯗ ꯂꯩꯌꯦ
ꯎꯝ
ꯅꯣꯏꯒꯤ ꯑ ꯑꯉꯥꯡ ꯃꯆꯥꯗꯨꯗꯤ
ꯑꯁ ꯉꯁꯥꯢꯅ ꯑꯃꯨꯛ ꯆꯪꯈ꯭ꯔꯦ ꯑ ꯑ ꯀ ꯔꯨꯝ ꯃꯅꯨꯡꯗ ꯃꯤ ꯀꯨꯟꯃꯨꯛ ꯂꯩꯌꯦ
ꯌꯤꯝ ꯌꯥꯝꯃꯤ
ꯀꯨꯟ ꯀꯨꯟ ꯍꯦꯜꯂꯝꯃꯅꯤ ꯃꯁꯨꯁꯤꯡ ꯂꯣꯏ ꯂꯥꯛꯄꯒꯤ ꯃꯆꯥ ꯃꯁꯨꯁꯤꯡ ꯑꯃꯨꯛ ꯂꯥꯛꯄꯒꯤꯀꯣ
ꯑꯝ ꯅꯣꯏꯒꯤ ꯐꯦꯃꯤꯂꯤꯒꯤ ꯃꯤ ꯃꯌꯥꯝ ꯂꯥꯛꯏꯔꯣ
ꯎꯝ ꯅꯨꯡꯇꯤꯒꯤ ꯑꯗꯨꯝ ꯂꯥꯛꯑꯒ ꯂꯩꯕ ꯏꯄꯨ ꯂꯩꯈꯤꯗꯕꯗꯣ ꯑꯗꯨ ꯅꯨꯡꯉꯥꯏꯇꯕꯒꯤ ꯑꯁ ꯏꯅꯥꯎꯄꯥꯗꯣ ꯏꯄꯨꯍꯣꯢ ꯂꯩꯈꯤꯗꯕꯒꯤ ꯌꯨꯝꯗ ꯑꯝꯐꯥꯎ ꯇꯨꯝꯗ꯭ꯔꯤ ꯉꯁꯤ ꯐꯥꯎ
ꯑꯣ ꯃꯥ
ꯆꯥꯕ ꯈꯛꯇꯪ ꯂꯥꯛꯢ ꯅꯠꯇꯦ
ꯅꯨꯡꯉꯥꯏꯇꯕꯒꯤ
ꯎꯝ ꯅꯨꯡꯉꯥꯏꯇꯕꯒꯤ ꯌꯨꯝꯗ ꯑꯝꯇꯐꯥꯎ ꯀꯨꯝꯗ꯭ꯔꯤ ꯆꯥꯅꯤꯉꯥꯏ ꯈꯛꯇꯪ ꯀꯨꯝꯂꯛꯀꯅꯤ ꯊꯕꯛ ꯂꯩꯇ꯭ꯔꯗꯤ ꯑꯃꯨꯛ ꯀꯥꯔꯛ ꯀꯥꯔꯛꯑꯒ ꯑꯃꯨꯛ ꯂꯩꯗꯣꯏꯅꯦ ꯏꯄꯨꯈꯣꯏ ꯌꯨꯝꯗ
ꯌꯥꯏꯌꯦ ꯑꯗꯨꯁꯨ
ꯌꯥꯗꯤ ꯌꯥꯏꯌꯦꯀꯣ
ꯍꯣꯏ ꯌꯥꯗꯤ ꯌꯥꯏꯌꯦ ꯅꯪꯗꯤ ꯉꯁꯤ ꯂꯧ ꯆꯠꯄ꯭ꯔꯣ
ꯉꯁꯤ ꯂꯧ ꯆꯠꯇ꯭ꯔꯦ ꯉꯁꯤ ꯂꯧ ꯆꯠꯇꯕꯤ ꯗꯨꯝ ꯕꯖꯥꯔ ꯆꯠꯂꯦ ꯕꯖꯥꯔꯗ ꯆꯠꯂꯒ ꯎꯝ ꯔꯤꯝꯁꯇ ꯆꯠꯂꯦ ꯔꯤꯝꯁꯇ ꯆꯠꯂꯒ ꯁꯨꯇꯤ ꯑꯣꯏꯅ ꯔꯝꯃꯦ ꯎꯄꯥꯏ ꯂꯩꯇꯅ ꯑꯩꯒꯤ ꯌꯨꯝꯗ ꯑꯃꯨꯛ ꯀꯨꯝꯃꯦ ꯑꯦ ꯈꯣꯏ ꯈꯣꯏ ꯆꯨꯞꯅꯤꯡꯉꯥꯏꯗꯤ ꯇꯔꯥꯗꯤ ꯄꯨꯔꯛꯑꯦꯍꯦ ꯌꯨꯝꯗ
ꯈꯣꯏ ꯆꯨꯞꯅꯤꯡꯉꯥꯏꯒꯤ
ꯎꯝ
ꯈꯣꯏ ꯆꯣꯞꯄ꯭ꯔꯣꯅ
ꯆꯨꯞꯇꯦ ꯍꯟꯗꯛꯅ ꯐꯥꯔꯁ ꯇꯥꯏꯝ ꯑꯣꯏꯗꯣꯏꯅꯦ
ꯍꯩ ꯍꯥꯟꯅ ꯍꯩ ꯍꯩꯗꯤ ꯍꯩꯕ꯭ꯔꯥ
ꯍꯩ ꯈꯪꯗꯦ ꯍꯌꯦꯡ ꯇ꯭ꯔꯥꯏ ꯇꯧꯗꯨꯏꯅꯦ
ꯑꯣ ꯑꯃꯨꯛꯐꯥꯎ ꯍꯥꯛ ꯃꯤ ꯑꯇꯣꯞꯄꯒꯤꯗꯁꯨ ꯆꯨꯞ ꯇꯧꯗ꯭ꯔꯤ
ꯑꯝꯇꯐꯥꯎ ꯇꯧꯗ꯭ꯔꯤ ꯎꯝ ꯑꯉꯥꯡ ꯑꯣꯏꯔꯤꯀꯥꯟꯗꯗꯤꯀꯣ
ꯑꯣ
ꯀ꯭ꯂꯥꯁ ꯇꯦꯟ ꯑꯗꯨꯋꯥꯏꯗ ꯑꯣꯏꯔꯝꯒꯗꯕ ꯃꯥꯜꯂꯦ ꯃꯤ ꯑꯃꯅ ꯏꯃꯥꯟꯅꯕ ꯑꯃꯅ ꯈꯣꯏ ꯆꯨꯞꯄ ꯆꯠꯁꯦ ꯍꯥꯏꯌꯦ ꯑꯁ ꯇꯤꯟꯊ꯭ꯔꯣꯠꯇꯣ ꯂꯩꯕꯥꯛꯗ ꯇꯧꯊꯣꯛꯑꯀꯥꯟꯗ ꯇꯤꯟ ꯇꯤꯟꯊ꯭ꯔꯣ ꯂꯩꯌꯦꯅ ꯇꯥꯕ꯭ꯔꯣ ꯇꯤꯟꯊ꯭ꯔꯣꯗꯣ ꯄꯥꯏꯔꯒ ꯈꯣꯏ ꯃꯆꯤꯟ ꯈꯣꯏ ꯌꯣꯠꯇꯨꯗ ꯊꯤꯟꯖꯟꯕ ꯎꯕ ꯑꯁ ꯑꯗꯨꯗꯒꯤꯗꯤ ꯈꯨꯇꯟꯁꯤꯗꯤ ꯂꯣꯏꯔꯦꯍꯦ ꯇꯤꯟꯊ꯭ꯔꯣ ꯇꯧꯕꯗꯣ
ꯇꯤꯟꯊ꯭ꯔꯣꯛ ꯇꯤꯟꯊ꯭ꯔꯣꯛ ꯍꯥꯞꯄꯒ ꯈꯣꯏ ꯆꯨꯞꯄꯅꯤ
ꯑꯁ ꯍꯥ ꯑꯗꯨꯗꯤ ꯇꯥꯟꯅꯤꯍꯦ ꯑꯩ ꯉꯁꯥꯏ ꯍꯪꯉꯦ ꯁꯤ ꯈꯣꯏ ꯆꯨꯞꯅꯤꯡꯉꯥꯏ ꯀꯔ ꯀꯔꯝꯕ ꯃꯆꯤꯟ ꯃꯆꯤꯟꯖꯥꯛ ꯂꯩꯕ꯭ꯔꯥ ꯍꯪꯉꯒ ꯃꯥꯏꯒꯤꯗꯤ ꯀꯩꯅꯣ ꯑꯣꯏ ꯄꯤꯍꯧ ꯍꯥꯏ ꯉꯥꯔꯤ ꯑꯣꯏꯅ ꯉꯥꯔꯤꯒ ꯃꯣꯏꯗꯥꯗꯣ ꯇꯣꯜꯂꯒ ꯑꯗꯨꯃꯥꯏꯅ ꯇꯧ ꯍꯥꯏ ꯑꯩꯅ ꯑꯣꯀꯥꯕꯤꯒꯤꯅꯦ ꯍꯥꯏꯕ
ꯑꯣ ꯅꯣꯏ ꯎ ꯎꯀꯥꯕꯤ ꯂꯩꯕ꯭ꯔꯣꯕ
ꯎꯝ ꯈꯣꯏ ꯑꯗꯨꯏꯗ ꯄꯨꯈꯤ ꯌꯥꯝ ꯆꯥꯎꯋꯦ ꯄꯨꯈꯤ ꯆꯥꯎꯋꯦ ꯍꯥꯏꯕꯕꯨ ꯑꯁ ꯅꯍꯥꯎꯀꯨꯝꯗꯣ ꯃꯤ ꯐꯥꯕꯗꯣ ꯃꯣꯏ ꯐꯥꯔꯛꯄꯗꯣ ꯕꯠ ꯇꯤꯟ ꯅꯤ ꯅꯤꯄꯥꯟꯃꯨꯛꯅꯦ ꯃꯣꯏ ꯐꯥꯔꯛꯄꯗꯣ
ꯑꯣ
ꯑꯗꯨꯒꯐꯥꯎ ꯐꯥꯕ ꯉꯝꯗꯕꯤꯗ ꯅꯨꯡꯉꯥꯏꯇꯦꯅ ꯍꯥꯏꯅ ꯃꯣꯏꯅ ꯐꯥꯕ ꯂꯣꯏꯗ꯭ꯔꯤ ꯀꯥꯟꯗ ꯌꯨꯝ ꯍꯟꯅꯕ ꯑꯗꯨ ꯃꯐꯝꯗ ꯆꯨꯞꯀꯦ ꯇꯧꯕ ꯈꯣꯏ ꯆꯨꯞꯄꯗꯣ
ꯑꯣ ꯌꯥꯏ ꯑꯗꯨꯁꯨ
ꯅꯪ ꯎꯀꯥꯄꯤꯗꯤ ꯆꯥꯕ꯭ꯔꯥ
ꯑꯥ ꯆꯥꯏ
ꯑꯣꯛꯇꯤ ꯆꯥꯕ꯭ꯔꯥ
ꯆꯥꯏ
ꯁꯟꯗꯤ
ꯆꯥꯏ
ꯋꯥ ꯌꯥꯝ ꯐꯩꯌꯦꯀꯣ ꯑꯩ ꯉꯥꯅꯨꯗꯤ
ꯆꯥꯏ
ꯁꯥ ꯂꯣꯏꯃꯛ ꯆꯥꯒꯗꯕꯅꯦꯍꯦ
ꯍꯣꯏ ꯆꯥꯒꯗꯧꯕꯅꯦ ꯀꯩꯅꯣ ꯃꯤ ꯃꯤꯅ ꯆꯥꯕ ꯌꯥꯕꯒꯤꯅꯦ ꯊꯝꯃꯤꯁꯦ ꯆꯥꯕ ꯌꯥꯗ꯭ꯔꯗꯤ ꯊꯝꯃꯣꯏꯕ ꯅꯠꯇ꯭ꯔꯣ
ꯎꯝ ꯑꯗꯨ ꯍꯨꯏꯗꯤ ꯆꯥꯕ꯭ꯔꯥ
ꯆꯥꯏ ꯍꯥꯟꯅꯗꯤ ꯍꯥꯟꯅ ꯆꯥꯏ ꯍꯧꯖꯤꯛꯇꯤ ꯆꯥꯗꯦ
ꯑꯁ ꯍꯧꯖꯤꯛꯁꯨ ꯌꯥꯝ ꯌꯥꯝ ꯆꯥꯒꯗꯕꯅꯦꯍꯦ
ꯍꯧꯖꯤꯇꯤ ꯑꯃꯨꯛ ꯍꯧꯖꯤꯛꯅ ꯑꯃꯨꯛ ꯂꯩꯇꯕꯒꯤꯅꯦꯗ ꯍꯥꯏꯕꯗꯤ ꯑꯩꯈꯣꯏ ꯁ꯭ꯋꯥꯏꯗꯗꯤ ꯇꯣꯏꯅ ꯂꯩꯇꯦꯕ ꯑꯗꯨꯗꯤ
ꯎꯝ
ꯑꯣ
ꯃꯤꯁꯤꯅ ꯆꯥꯗꯕꯁꯤꯅ ꯏꯁꯥꯅ ꯄꯪ ꯀꯣ ꯑꯩ ꯍꯥꯏꯔꯨꯔꯗꯤ ꯄꯪꯅꯤ ꯍꯥꯏꯒꯅꯤ ꯍꯥꯏꯅꯤꯡꯑꯩꯅꯤ
ꯆꯥꯕ ꯍꯥꯏꯕꯁꯦ ꯐꯩꯗ ꯏꯅꯔꯖꯤ ꯍꯥꯞꯄꯤꯨꯗꯣꯏꯅꯦ ꯏꯁꯥꯗ
ꯑꯁ ꯐꯖꯅ ꯄꯤꯕꯅꯍꯦ ꯏꯟꯅꯔꯖꯤꯗꯤ ꯔꯦꯗꯃꯤꯒ ꯀꯩꯅꯣꯒ ꯇꯣꯡꯉꯥꯜꯂꯦꯍꯦ ꯏꯅꯔꯖꯤ ꯀꯄꯤꯗꯤ
ꯎꯝ
ꯌꯥꯝꯅ ꯍꯥꯎꯋꯦ
ꯑꯩꯗꯤ ꯁꯟꯒ ꯑꯣꯛꯀ ꯊꯣꯡꯕꯁꯨ ꯆꯥꯕꯗꯨ ꯌꯥꯝ ꯍꯥꯎꯋꯦꯕ
ꯎꯝ ꯑꯗꯨꯏꯗꯤ ꯀꯃꯥꯏꯅ ꯊꯣꯡꯕ꯭ꯔꯥ ꯐꯨꯠꯄ꯭ꯔꯥ ꯆꯝꯐꯨꯠ ꯐꯨꯠꯄ꯭ꯔꯥ ꯀꯃꯥꯏꯅ ꯊꯣꯡꯕ꯭ꯔꯥ
ꯎꯝ ꯅꯣꯏ ꯊꯣꯛ ꯆꯥꯛ ꯅꯣꯏꯅ ꯊꯣꯡꯕꯒꯤ ꯏꯟꯁꯥꯡꯗꯣ ꯌꯥꯝ ꯍꯥꯎꯋꯦ ꯍꯋꯥꯏ ꯊꯣꯡꯕꯗꯣ ꯌꯥꯝ ꯍꯩꯌꯦ ꯅꯣꯏ
ꯅꯣꯏꯗꯤ
ꯑꯩꯈꯣꯏꯗꯤ ꯑꯁ ꯌꯦꯟꯁꯥꯡ ꯊꯣꯡꯕ ꯊꯤꯌꯦꯅ ꯑꯩꯈꯣꯏ ꯇ꯭ꯔꯥꯏꯕꯦꯜꯁꯤꯡꯒꯤꯗꯤ ꯅꯣꯏꯗꯤ ꯌꯥꯝ ꯍꯥꯎꯋꯦ ꯁꯟ ꯊꯣꯡꯕꯗ
ꯍꯣꯏ ꯅꯣꯏꯅ ꯅꯣꯏꯅ ꯊꯣꯡꯕꯗꯣ ꯍꯥꯎꯗꯤ ꯍꯥꯎꯒꯗꯕꯅꯦ ꯑꯗꯨꯕꯨ ꯅꯣꯏꯅ ꯊꯣꯡꯕꯗ ꯀꯩꯅꯣ ꯇꯧꯔꯒ ꯊꯣꯡꯉꯦ ꯅꯣꯏꯗꯤ ꯐꯨꯠꯂꯦꯕ ꯑꯅꯝꯕꯅ
ꯑꯁ ꯈꯣꯏꯗꯤ ꯅꯣꯏꯗꯤ ꯀꯥꯡꯁꯣꯏ ꯊꯣꯡꯉꯁꯨ ꯉꯥ ꯑꯌꯥꯏꯕ ꯍꯥꯞꯄꯅꯤ ꯐꯖꯟ ꯐꯖꯟ ꯊꯣꯡꯉꯤꯅ ꯑꯩꯈꯣꯏꯗꯤ ꯑꯗꯨ ꯅꯠꯇ꯭ꯔꯦ
ꯀꯥꯡꯁꯣꯏ ꯊꯣꯡꯉꯗꯤ ꯀꯥꯡꯁꯣꯏꯅꯤ ꯑꯗꯨꯔ
ꯆꯝꯐꯨꯟꯅꯦ ꯀꯥꯡꯁꯣꯏ ꯇꯧꯔꯅꯤ ꯉꯥꯔꯤ ꯍꯥꯞꯄ ꯂꯣꯏꯔꯦ ꯉꯥꯔꯤ ꯍꯥꯞ ꯉꯥꯔꯤ ꯍꯥꯞꯄꯅꯤ ꯊꯨꯝ ꯍꯥꯞꯄꯅꯤ ꯃꯣꯔꯣꯛ ꯍꯥꯞꯄꯅꯤ ꯂꯣꯏꯔꯅꯤ ꯑꯗꯨꯗꯒꯤꯗꯤ ꯅꯣꯏꯗꯤ ꯐꯖꯅ ꯊꯣꯡꯉꯦꯍ ꯍꯋꯥꯏ ꯊꯣꯡꯕꯗꯣ ꯌꯥꯝꯅ ꯍꯥꯎꯋꯦ ꯅꯣꯏꯒꯤꯗꯣ ꯆꯥꯛ ꯏꯟꯁꯥꯡ ꯊꯣꯡꯕꯗꯤ ꯅꯣꯏ ꯅꯣꯏꯒꯤ ꯊꯣꯡꯕꯗꯅ ꯍꯦꯟꯅ ꯍꯥꯎꯋꯤꯅ
ꯑꯥ ꯑꯩꯈꯣꯏꯒꯤꯗꯤꯀꯣ ꯊꯥꯎ ꯉꯧꯔ ꯉꯧꯔꯒ ꯊꯣꯡꯕꯗꯣ ꯑꯗꯨꯗꯨꯒꯤꯅꯦ
ꯎꯝ ꯎꯝ
ꯍꯥꯏꯗꯤ ꯑꯩꯈꯣꯏꯗꯤ ꯉꯧꯔ ꯅꯧꯔꯛꯄ ꯍꯥꯏꯗꯤ ꯍꯦꯟꯖꯥꯡ ꯑꯣꯏꯔꯁꯨꯀꯣ ꯑꯩꯈꯣꯏꯗꯤ ꯉꯧꯔꯅꯤꯕ ꯑꯗꯨꯒ ꯅꯣꯏ ꯅꯣꯏꯒꯤꯅ ꯑꯃꯨꯛ ꯐꯨꯠꯂꯒ ꯐꯨꯠꯂꯒ ꯊꯣꯡꯉꯤꯗꯅ
ꯎꯝ
ꯑꯩꯈꯣꯏꯒꯤꯅ ꯑꯃꯨꯛ ꯉꯧꯔ ꯉꯧꯔꯒ ꯊꯣꯡꯕ ꯑꯗꯨꯗꯨꯒꯤꯅꯦ ꯉꯧꯔꯒ ꯊꯣꯡꯕꯅ ꯍꯦꯟꯕꯅꯦ ꯍꯦꯟꯁꯦ ꯃꯍꯥꯎ ꯂꯩꯕꯗꯣ
ꯎꯝ ꯂꯣꯏꯟꯅ ꯍꯥꯎꯋꯦ
ꯎꯝ ꯆꯅꯤꯡꯉꯦ ꯆꯥꯅꯤꯡꯕ꯭ꯔ
ꯅꯪꯗꯤ ꯄꯣꯛ ꯑꯣꯛ ꯊꯣꯡꯕꯗꯣ
ꯑꯥ
ꯀꯦꯞꯁꯨꯜ ꯆꯥꯕ꯭ꯔꯥ ꯃꯇꯣꯡ ꯆꯥꯕ꯭ꯔꯥ ꯅꯪꯗꯤ
ꯑꯩ ꯑꯩꯗꯤ ꯑꯅꯤꯃꯛ ꯆꯥꯏ
ꯑꯁ ꯅꯪ ꯀꯩꯁꯨ ꯆꯥꯏ ꯍꯥꯏꯕ
ꯍꯣꯏ ꯆꯥꯏ ꯑꯅꯤꯃꯛ
ꯑꯁ
ꯀꯔꯤꯅꯣ ꯅꯪꯗꯤ
ꯑꯁ ꯀꯦꯞꯁꯨꯜ ꯑ ꯑꯣꯛ ꯆꯥꯎꯔꯗꯤ ꯀꯦꯞꯁꯨꯜ ꯆꯥꯕ ꯉꯝꯗꯦ ꯄꯤꯁ ꯑꯃ ꯐꯥꯎ
ꯑꯩꯗꯤ ꯀꯦꯞꯁꯨꯜ ꯀꯦꯞꯁꯨꯜꯗꯣ ꯌꯥꯝꯅ ꯆꯥꯕꯗꯤ ꯉꯝꯗꯦ ꯑꯗꯨꯕꯨ ꯆꯥꯕꯗꯤ ꯆꯥꯏ
ꯌꯥꯝ ꯐꯩꯅꯦ ꯏꯃꯥꯟꯅꯕꯁꯤꯡꯅ ꯑꯩꯅ ꯍꯥꯏꯕ ꯑꯁ ꯀꯦꯞꯁꯨꯜ ꯆꯥꯅꯤꯡꯗꯦ ꯍꯥꯏ ꯑꯁ ꯑꯣꯛ ꯑꯣꯛ ꯊꯣꯡꯕꯗꯗꯤ ꯀꯦꯞꯁꯨꯜ ꯆꯥꯗ꯭ꯔꯗꯤ ꯀꯔꯤ ꯆꯥꯗꯣꯏꯅꯣ ꯍꯥꯏꯔꯛꯄ ꯍꯥꯏꯔꯛꯑꯦ ꯑꯩꯉꯣꯟꯗ ꯑꯁ ꯎꯄꯥꯏ ꯂꯩꯇꯦꯅꯦ ꯑꯁ ꯑꯩꯗꯣ ꯑꯉꯥꯡ ꯑꯣꯏꯔꯤꯀꯥꯟꯗꯗꯤ ꯀꯦꯞꯁꯨꯜꯗꯣ ꯐꯖꯟ ꯆꯥꯔꯝꯕꯅꯦ ꯑꯩꯈꯣꯏ ꯏꯃꯨꯡꯗ ꯑꯩꯒ ꯑꯩꯈꯣꯏ ꯕꯥ ꯈꯛꯇꯪ ꯆꯥꯕꯅꯦ ꯀꯦꯞꯁꯨꯜꯗꯣ ꯑꯁ ꯍꯧꯖꯤꯛꯀꯥꯟꯗꯤ ꯑꯁ ꯀꯦ ꯑꯣꯛ ꯀ ꯑꯣꯛ ꯆꯥꯎꯔꯗꯤꯀꯣ ꯀꯦꯞꯁꯨꯜꯗꯣ ꯆꯥꯕ ꯉꯝꯗ꯭ꯔꯦ ꯄꯤꯁ ꯑꯃꯐꯥꯎ ꯑꯣꯛꯄꯤꯛ ꯑꯗꯤ ꯆꯥꯕ ꯉꯝꯃꯦ ꯀꯦꯞꯁꯨꯗꯣ ꯑꯃ ꯑꯅꯤ ꯐꯥꯎꯗꯤ ꯆꯥꯎꯔꯗꯤ ꯆꯥꯕ ꯉꯝꯗ꯭ꯔꯦ
ꯑꯩ ꯑꯩꯁꯨ ꯀꯦꯞꯁꯨꯜꯁꯦ ꯑꯩꯗꯤ ꯑꯣꯛ ꯊꯣꯡꯕ ꯌꯥꯝ ꯄꯥꯝꯃꯦꯕ
ꯎꯝ
ꯑꯩꯅ ꯈ꯭ꯋꯥꯏꯗꯩ ꯄꯥꯝꯕꯗꯣ ꯑꯣꯛꯅꯦꯕ
ꯑꯁ
ꯑꯗꯣ ꯑꯣꯛ ꯊꯣꯡꯕꯗꯣ ꯌꯥꯝ ꯄꯥꯝꯃꯦ ꯑꯗꯨ ꯑꯣꯛ ꯊꯣꯡꯕꯗꯣ ꯆꯥꯕꯗꯅꯦ ꯑꯆꯥꯕꯗꯤ ꯑꯩꯗꯤ ꯆꯤꯟꯗꯗꯤ ꯍꯥꯏꯒꯅꯤ ꯑꯩ ꯃꯌꯥꯝ ꯆꯥꯗꯣꯏꯅꯦ ꯃꯌꯥꯝ ꯆꯥꯗꯣꯏꯅꯦ ꯍꯥꯏꯗꯣꯏꯅꯦꯕ ꯑꯗꯣ ꯃꯌꯥꯝ ꯆꯥꯕꯗꯤ ꯉꯝꯗꯕꯗꯣ
ꯑ ꯑ ꯆꯨꯝꯃꯤ ꯎꯝ
ꯍꯣꯏ ꯈꯤꯇꯪ ꯆꯥꯔꯅꯤ ꯑꯗꯨꯒ ꯑꯣꯛꯑꯦ ꯍꯥꯏꯌꯦ ꯃꯃꯥꯅ ꯅꯪ ꯃꯌꯥꯝ ꯆꯥꯅꯤ ꯍꯥꯏꯕ ꯅꯠꯇ꯭ꯔꯣ ꯃꯌꯥꯝ ꯆꯥꯎ ꯍꯥꯏꯑꯦ ꯅꯍꯣꯏ ꯍꯥꯏꯔꯒ ꯆꯥꯔꯦ ꯑꯩꯗꯤ ꯑꯁ ꯌꯦ ꯆꯪꯉꯨ ꯌꯥꯔꯔꯣꯏ ꯈꯅꯥꯎꯗ ꯑꯗꯨꯅꯦ ꯑꯗꯨꯝ ꯄꯨꯛ ꯊꯟꯕ ꯑꯣꯛꯄꯁꯨ ꯑꯩꯗꯤ ꯑꯣꯛ ꯊꯣꯡꯕ ꯆꯥꯏ ꯑꯗꯨꯕꯨ ꯑꯈꯣꯏꯒꯤ ꯌꯨꯝꯗꯤ ꯑꯣꯛ ꯊꯣꯡꯕ ꯁꯥꯒꯨꯝꯕ ꯊꯣꯡꯕꯗꯤ ꯌꯥꯝ ꯌꯥꯗꯦꯅ ꯃꯩꯇꯩ ꯌꯨꯝꯗꯤ
ꯎꯝ
ꯌꯦꯟꯒꯨꯝꯕ ꯉꯥꯒꯨꯝꯕ ꯈꯛꯅꯦꯕ ꯑꯅꯝꯕꯅꯗꯤ ꯑꯗꯨꯒ ꯃꯈꯣꯡ ꯃꯔꯤ ꯄꯥꯟꯕ ꯄꯣꯠꯇꯤ ꯃꯄꯥꯟꯗ ꯂꯣꯏꯅ ꯊꯣꯡꯉꯦ ꯃꯅꯨꯡꯗ ꯊꯣꯡꯅꯗꯦꯕ ꯄꯥꯛꯅ
ꯎꯝ
ꯑꯗꯨꯅꯤ ꯑ ꯊꯣꯡꯕꯁꯨ ꯂꯩ ꯑꯗꯨꯕꯨ ꯎꯝ ꯊꯣꯡꯗꯕꯅ ꯑꯅꯝꯕꯅꯦꯕ ꯑꯗꯨꯗꯨꯒꯤ
ꯎꯝ ꯅꯣꯏꯗꯤ ꯀꯩꯅꯣ ꯈꯥꯡ ꯐꯥꯎ ꯇꯣꯡꯉꯥꯟꯅ ꯊꯝꯃꯦꯀꯣ
ꯑ ꯍꯣꯏ ꯁꯥ ꯊꯣꯡꯕꯒꯤ ꯄꯣꯠꯇ ꯑꯈꯣꯏꯒꯤ ꯌꯨꯝꯒꯤ ꯍꯤꯟꯖꯥꯡꯒꯨꯝꯕ ꯑꯗꯨꯒꯨꯝꯕꯗꯤ ꯊꯣꯡꯕ ꯌꯥꯗꯦ ꯇꯣꯉꯥꯟ ꯇꯣꯉꯥꯟꯅ ꯊꯝꯃꯦ
ꯎꯝ
ꯑꯗꯣ
ꯑꯩꯈꯣꯏꯗꯤ ꯑꯗꯨ ꯅꯠꯇꯦ ꯑꯩꯈꯣꯏꯗꯤ ꯑꯗꯨ ꯅꯠꯇꯦ ꯗꯔꯀꯥꯔ ꯇꯥꯗꯦ ꯈꯣꯏꯗꯤ ꯆꯥꯅꯤꯉꯥꯏ ꯄꯤꯔꯛꯑꯕꯅꯤꯅ ꯆꯥꯕ ꯂꯣꯏ ꯆꯥꯕ ꯂꯣꯏꯔꯦ ꯈꯣꯏꯗꯤ
ꯀꯩꯁꯨ ꯀꯥꯏꯗꯦꯗ ꯑꯗꯨꯖꯨ ꯍꯥꯏꯗꯤ ꯐꯦꯡꯗꯣꯛꯑꯗꯤ ꯆꯞ ꯃꯥꯟꯅꯩꯌꯦ ꯀꯣ
ꯎꯝ ꯎꯝ ꯎꯝ
ꯎꯝ ꯊꯥꯏꯅꯉꯥꯏꯒꯤ ꯑꯍꯟꯒꯤ ꯑꯈꯣꯏꯒꯤ ꯃꯇꯝꯒꯤ ꯊꯥꯏꯅꯉꯥꯏꯒꯤ ꯑꯍꯟꯗꯤ ꯃꯩꯇꯩꯗꯤ ꯁꯥ ꯉꯥ ꯆꯥꯗꯦꯕ ꯃꯣꯏꯗꯤ ꯑꯗꯨꯒꯤꯅꯦ ꯍꯣꯏ ꯑꯩꯈꯣꯏ ꯑꯗꯣ ꯍꯖꯤꯛ ꯍꯖꯤꯛꯀꯥꯟꯒꯤ ꯈꯛꯇꯅꯦ ꯆꯥꯕꯗꯣ ꯑꯗꯨꯖꯨ ꯍꯖꯤꯛꯀꯥꯟꯁꯨ ꯑꯍꯟ ꯑꯣꯏꯁꯜꯂꯑꯗꯤ ꯁꯥ ꯉꯥ ꯂꯣꯏꯅ ꯍꯦꯜꯂꯅꯤ ꯃꯣꯏꯗꯤ ꯍꯪꯒꯣꯏꯔꯦꯅ
ꯎꯝ
ꯑꯗꯨꯒ ꯑ ꯑꯉꯥꯡ ꯈꯛꯇꯅꯦ ꯌꯥꯝ ꯌꯥꯝ ꯆꯥꯏꯖꯦ ꯑꯈꯣꯏ ꯑꯩꯖꯨ ꯌꯨꯝꯗ ꯑꯣꯛ ꯆꯥꯏꯒꯦ ꯆꯥꯏꯒꯦ ꯍꯥꯏ ꯃꯃꯥꯅ ꯁꯨꯡꯄꯤ ꯄꯤꯖꯗꯦ ꯅꯣꯡꯃ ꯐꯥꯗꯣꯛ ꯈꯛꯇꯪ ꯄꯤꯖꯩꯌꯦ ꯌꯥꯝ ꯇꯣꯏꯅ ꯆꯥꯕ ꯐꯪꯗꯦꯕ ꯑꯗꯥ ꯑꯩꯅ ꯁꯥ ꯆꯥꯒꯦ ꯍꯥꯏꯔꯗꯤ ꯌꯦꯟꯗꯤ ꯀꯝꯄꯜꯁꯔꯤ ꯊꯣꯡꯒꯅꯤ ꯌꯨꯝꯗ ꯆꯠꯂꯗꯤ ꯌꯦꯟꯗꯤ ꯑꯗꯨꯝ ꯊꯣꯡꯉꯅꯤ ꯑꯗꯨ ꯌꯦꯟꯗꯤ ꯄꯥꯝꯗꯕ
ꯑꯩꯅ ꯄꯥꯝꯕꯗꯤ ꯑꯣꯛ ꯄꯥꯝꯕ
ꯑꯗꯨ ꯅꯪ ꯑꯣꯛꯇꯣ ꯍꯞꯇꯥ ꯑꯃꯃꯨꯛ ꯅꯨꯡꯇꯤꯒꯤ ꯆꯥꯕ ꯅꯨꯡ ꯉꯝꯒꯗ꯭ꯔꯥ ꯅꯨꯡꯇꯤꯒꯤ
ꯅꯨꯡꯇꯤꯒꯤ ꯆꯥꯕ ꯍꯥ ꯑꯣꯛꯇꯣ ꯑꯣꯛꯇꯤ ꯉꯝꯃꯣꯏ ꯑꯗꯨꯕꯨ ꯍꯣꯏ ꯁꯟꯗꯤ ꯉꯝꯕ ꯌꯥꯏ ꯑꯣꯛꯇꯤ ꯉꯝ ꯑꯗꯨ ꯁꯥꯗꯣ ꯅꯨꯡꯇꯤꯒꯤ ꯆꯥꯕꯗꯤ ꯀꯩꯁꯨ ꯉꯝꯃꯣꯏꯗ ꯈꯔ ꯀꯥꯟꯅꯗ꯭ꯔꯗꯤ
ꯑꯩ ꯑꯩꯒꯤꯗꯤ ꯑꯩꯗꯤꯅꯦ
ꯑꯥ
ꯅꯨꯡꯇꯤꯒꯤ ꯑꯣꯏ ꯑꯣꯏꯔꯗꯤ ꯑꫭꯛꯁꯨ ꯉꯝꯗꯦ ꯁꯟꯁꯨ ꯉꯝꯗꯦ ꯌꯦꯟꯗꯤ ꯉꯝꯃꯦ
ꯑꯣ ꯑꯩ ꯅꯨꯡꯇꯤꯒꯤ ꯑꯣꯏꯅꯗꯤ ꯁꯥ ꯆꯥꯕꯗꯤ ꯏꯁꯥ ꯅꯨꯡꯉꯥꯏꯔꯣꯏꯗꯀꯣ
ꯎꯝ꯫
ꯑꯗꯨꯒ ꯎꯝ ꯀꯩꯅꯣꯒꯨꯝꯕꯅꯦ ꯑꯗꯣ ꯅꯣꯏꯒꯤꯗꯤ ꯐꯨꯠꯂꯒ ꯊꯣꯡꯉꯦꯀꯣ꯫
ꯍꯣꯢ ꯃꯥ ꯊꯥꯎ ꯃꯔꯛꯇꯤ